ꯍꯜꯂꯣ ꯇꯥꯕ꯭ꯔꯥ ꯇꯥꯕ꯭ꯔꯥ ꯇꯥꯕ꯭ꯔꯥ ꯍꯜꯂꯣ
ꯇꯥꯌꯦꯕ
ꯑꯩ ꯑꯩ ꯑꯩ ꯅꯨꯡꯉꯥꯏꯔꯤꯕ꯭ꯔ‌ꯣ
ꯄ꯭ꯔꯣ
ꯇꯥꯏꯌꯦ ꯇꯥꯏꯌꯦ ꯑꯩꯖꯨ ꯇꯥꯏꯌꯦ
ꯀꯔꯤꯅꯣ
ꯇꯨꯝꯗꯨꯅ ꯂꯥꯛꯑꯦ
ꯀꯩꯗꯧꯔꯤꯅꯣ
ꯅꯪꯗꯤ ꯇꯕꯔꯣ ꯅꯪꯗꯤ
ꯅꯪ ꯀꯔꯤ
ꯑꯩꯗꯤ ꯇꯨꯝꯂꯒꯥ
ꯑꯩꯗꯤ ꯑꯗꯨꯝ ꯏꯔꯨꯕ ꯂꯣꯏꯔꯒꯥ ꯑꯗꯨꯝ ꯐꯝꯃꯤ
ꯆꯩꯌꯦ ꯉꯁꯤ ꯊꯕꯛ ꯆꯠꯀꯦꯔꯥ
ꯆꯠꯇꯦ ꯅꯪꯗꯤ
ꯍꯥꯢꯗꯤ ꯀꯣꯜ ꯇꯧꯗꯅꯤꯡꯉꯥꯏ
ꯍꯣꯏ
ꯊꯕꯛꯁꯨ ꯆꯠꯇꯦ
ꯅꯨꯡꯉꯥꯏꯔꯤꯕ꯭ꯔꯣ
ꯅꯨꯡꯉꯥꯏꯇ‌ꯦ
ꯌꯥꯝ ꯅꯨꯡꯉꯥꯏꯇꯦ ꯅꯨꯡꯉꯥꯏꯇ‌ꯦ
ꯌꯥꯝ ꯅꯨꯡꯉꯥꯏꯌ‌ꯦ
ꯌꯥꯝ ꯅꯨꯡꯉꯥꯏꯌꯦ
ꯍ
ꯀꯩꯒꯤꯅꯣ
ꯑꯗꯨ ꯑꯩ ꯅꯨꯄꯤꯃꯥ ꯄꯨ
ꯀꯔꯤ
ꯅꯨꯄꯤ ꯑꯃꯕꯨ ꯀꯣ
ꯍ‌ꯣꯏ
ꯅꯪ ꯈꯪꯒ꯭ꯔꯤꯔ ꯈꯪꯂꯣꯏꯔ ꯈꯪꯗꯦ ꯑꯗꯨ ꯆꯦꯠꯇꯧꯕ
ꯑꯣ
ꯑꯣ ꯇꯧꯔꯒ ꯀꯣꯜ ꯇꯧ ꯑꯁꯤ ꯑꯁꯤꯒꯨꯝꯕ ꯖꯠꯇꯣ ꯀꯣꯜ ꯇꯧꯁꯩ ꯍꯥꯏꯕ
ꯑꯣ
ꯑꯗꯣ ꯃꯥꯗꯤ ꯃꯤ ꯇꯣꯛꯄ ꯅꯠꯇꯦꯕ
ꯀꯅꯥꯅ‌ꯣ
ꯑꯁ ꯌꯥꯝ ꯐꯥꯕ ꯃꯤꯅꯦꯕ
ꯎꯝ
ꯑꯗꯨꯝ ꯃꯥꯁꯨ ꯀꯣꯜ ꯇꯧꯕꯗꯣ
ꯍꯥ
ꯃꯩꯇꯩꯂꯣꯟꯗꯤ ꯍꯥꯏꯗꯦ ꯃꯥꯁꯨ
ꯑꯣ
ꯃꯥꯁꯨ ꯃꯩꯇꯩꯂꯣꯟꯗꯣ ꯍꯥꯏꯕ ꯏꯝꯐꯥꯜꯗ ꯑꯗꯨ ꯏꯝꯐꯥꯜꯗ ꯂꯔꯀ
ꯑꯣ ꯏꯝꯐꯥꯜꯗ ꯂꯩꯔꯅ ꯃꯩꯇꯩꯂꯣꯟ ꯈꯪꯗꯕ
ꯑꯩ ꯀꯅꯥꯔ ꯁꯤꯗꯣ ꯈꯪꯕ꯭ꯔꯥ
ꯑ
ꯅꯪ ꯈꯪꯕ꯭ꯔꯥ
ꯍꯪꯗꯦꯗ
ꯕꯤ ꯈꯪ꯭ꯔꯕꯅꯤ ꯍꯦ
ꯈꯗꯦ
ꯑꯩꯩꯅꯟꯁꯪ ꯆꯥꯛꯏ ꯉꯁꯤꯦ
ꯎꯝ ꯉꯁꯤꯗꯤ‌ ꯑꯂꯨꯒ ꯀꯔꯤ ꯃꯅꯥꯅꯣ ꯈꯪꯗꯦ ꯑꯗꯨ ꯃꯅꯥꯒ ꯑꯗꯨ ꯃꯤꯒꯤ ꯏꯟꯁꯥꯡ ꯆꯥꯏ
ꯑ ꯅꯤ ꯌꯦꯟꯁꯥꯡ ꯆꯥꯏꯌꯦ
ꯑꯥꯏ
ꯅꯩꯍꯦ ꯆꯥꯛꯁꯨ ꯆꯥꯛ ꯊꯣꯡꯕ꯭ꯔꯥ ꯅꯪ
ꯑꯩꯅ ꯊꯣꯟꯗ‌ꯦꯗ ꯉꯁꯤ ꯉꯁꯤ ꯑꯌꯨꯛꯀꯤꯗꯤ ꯑꯩ ꯏꯅꯥꯎꯅꯨꯄꯤꯅ ꯊꯣꯡꯕꯤꯕ ꯆꯥꯕꯅꯦ
ꯍꯅꯤꯍꯦ ꯑꯩꯗꯤ ꯏꯊꯟꯗ ꯂꯥꯏꯕꯤꯒꯦ ꯏꯊꯟꯗ ꯊꯣꯡꯉꯨꯅꯦ
ꯀꯩ ꯂꯥꯡ ꯀꯩ ꯂꯥꯡ
ꯆꯣ ꯑꯩꯁꯨ ꯉꯁꯤ ꯀꯔꯟ ꯑꯗꯣ ꯅꯨꯗꯜꯁ ꯑ ꯑꯗꯣ ꯅꯨꯗꯜꯁ
ꯑꯦꯁ ꯆꯥꯛ ꯆꯥꯗꯕꯤꯗ
ꯆꯥꯛ ꯆꯥꯛꯁ ꯍꯥꯏ ꯅ ꯆꯥꯛꯁ
ꯏꯟꯖꯥꯡ ꯊꯣꯡꯗ꯭ꯔꯦ
ꯪ ꯊꯣꯡꯕ ꯊꯣꯡꯅꯤꯡꯕ ꯆꯪ
ꯅꯪ ꯅꯪꯁꯦ ꯇꯥꯟꯈ꯭ꯔꯦ
ꯑ ꯑꯅꯤ ꯀꯔꯤ
ꯑꯩ ꯈꯪꯉꯦꯕ
ꯅꯪ ꯊꯪꯒꯅꯤꯕ ꯑꯩꯣꯏ
ꯍ ꯅꯪꯁꯦ ꯌꯥꯝ ꯇꯟꯕ ꯏꯄꯥꯅꯦꯕ
ꯍꯣꯏ ꯍꯣꯏ ꯍꯣꯏ ꯆꯃꯤꯃꯦ ꯆꯃꯦ ꯎꯝ ꯀ
ꯑꯗ ꯇ
ꯊꯟ꯭ꯔꯂꯕꯁꯤ
ꯑ ꯏꯊꯟꯇ ꯅꯠꯇꯦꯗ ꯌꯥꯝꯒ ꯂꯩ ꯀꯩꯅꯣ ꯅꯣꯡ ꯆꯨꯕ꯭ꯔꯥ
ꯅꯪꯗꯤ ꯆꯔꯒꯂꯌꯦ ꯅꯪ ꯌ ꯇ ꯃꯥꯟꯕꯤꯒꯤ ꯥꯛ ꯇ ꯑꯃꯕꯁ ꯌꯥꯗꯦ ꯃꯄꯥꯟꯗꯁꯨ ꯊꯣꯛꯄ ꯌꯥꯗꯦ ꯑꯗꯨꯝ ꯔꯣꯝꯗꯒ ꯔꯣꯝꯗ ꯑꯗꯨꯝ ꯂꯥꯛꯌꯦꯅꯦ ꯇꯨꯝꯂꯒ
ꯏꯁꯤꯡꯗꯤ ꯌꯥꯝ ꯂꯩꯔꯝꯃꯅꯤ ꯑꯗꯨꯗꯤ
ꯏꯁꯤꯡꯗꯤ ꯑꯕꯥꯜꯗꯅꯦꯕ ꯑꯩ
ꯑ ꯑꯗꯨꯗꯤ ꯐꯔꯦ
ꯍꯣꯏ ꯅꯣꯏꯣꯏꯒꯤ ꯃꯐꯝꯗꯗꯤ
ꯈꯥꯏꯗꯤ ꯅꯣꯡ ꯆꯨꯗꯦ ꯆꯨꯗꯦ
ꯂꯣꯡ ꯆꯨꯑꯣ ꯍꯥꯏꯅꯦ
ꯅꯣꯡ ꯆꯨꯗꯦ
ꯆꯥꯛ ꯌꯥꯝ ꯆꯥꯎꯥꯕ꯭ꯔ
ꯌꯥꯝ ꯆꯥꯗꯗ
ꯆꯪ ꯍꯕ꯭ꯔꯥ
ꯍꯗꯦ
ꯎ ꯎꯝ ꯅꯪꯅ ꯊꯣꯡꯗꯒ ꯍꯥꯎꯇꯦ ꯍꯥꯏ
ꯀꯗꯦ
ꯑꯩꯅ ꯊꯝꯕꯤꯕꯗꯤ ꯐꯇ꯭ꯔꯁꯨ ꯍꯧꯋꯦ ꯍꯥꯏꯒꯗꯕꯅꯤꯀꯣ
ꯑꯗꯣ ꯅꯪ ꯀꯔꯟꯗꯣ ꯆꯥꯕꯗꯣ
ꯍ
ꯉꯥꯛꯆꯥꯡꯣꯛꯑꯅꯤ ꯁꯣꯛꯀꯅꯤ ꯁꯣꯛꯍꯜꯂꯅꯤꯕ
ꯃꯦ ꯍꯥꯎꯗꯣ ꯇꯅꯦ
ꯇꯔꯤ
ꯆꯠ ꯃꯤꯛꯁ ꯇꯧꯔꯒ ꯆꯥꯕꯅꯦꯕ
ꯑꯗꯨ ꯑꯣꯏꯔꯁꯨ ꯑꯗꯨ ꯑꯣꯏꯔꯁꯨ ꯅꯪ ꯉꯥꯏꯍꯥꯛꯆꯪ ꯁꯣꯛꯀꯅꯤ
ꯃꯔꯔ ꯑꯗꯣ ꯏꯝꯐꯥꯜꯗ ꯂꯩꯥꯛꯏꯕ ꯅꯉꯥꯏꯕ꯭ꯔꯥ
ꯎꯅꯨꯡꯑꯅ ꯅꯨꯡꯉꯥꯏꯔꯦ ꯍꯥꯏꯕ ꯇꯥꯔꯦ
ꯑꯣ
ꯎꯝ
ꯍꯌꯦꯡꯗꯣ
ꯑꯣ
ꯄꯨꯡ ꯀ ꯄꯨꯡꯈꯩ ꯌꯥꯗ
ꯍꯌꯦꯡ ꯉꯔꯪ ꯉꯔꯥꯡꯅ
ꯃꯔꯔꯥꯡ ꯃꯔꯔꯥꯡ
ꯑꯣ ꯅꯪꯗꯤ ꯍꯌꯦꯡ ꯍꯥꯏꯕ ꯑꯩꯗꯤ ꯇꯨꯝꯗ꯭ꯔꯤꯕ ꯍꯌꯦꯡꯒꯤꯗꯤ
ꯅꯔ ꯀꯥꯎꯅꯦ
ꯌꯦꯤ ꯇꯗ꯭ꯔꯤ ꯑꯗ ꯉꯔꯥꯡꯗꯤ ꯄꯨꯡ ꯔꯣ ꯔꯣ ꯇ ꯍꯥꯥꯖꯔꯤꯉ ꯏꯗ ꯔꯈꯟꯒꯦ ꯀꯥꯎꯥꯎꯒꯔ ꯑꯗꯣ ꯑꯩꯅ ꯇꯨꯝꯕꯅꯦꯕ ꯑꯗꯣ ꯄꯨꯡ ꯑꯅꯤ ꯑꯅꯤ ꯑꯅꯤ ꯃꯈꯥꯏꯒꯨꯝꯕꯗ ꯍꯧꯒꯠꯂꯦ ꯑꯣ ꯇꯨꯝꯕ ꯌꯥꯗꯕꯩ ꯑꯗꯨꯝ ꯐꯣꯟ ꯄꯥꯏꯔꯒ ꯑꯌꯨꯛ ꯐꯥꯎ ꯂꯩꯕꯅꯦ ꯎꯝ
ꯑ ꯀꯇꯤꯦ
ꯇꯀꯣ
ꯍꯣꯏ ꯇꯥꯏ ꯋꯥ ꯀꯞꯇꯤ ꯌꯦꯡꯅꯤꯀꯣꯅ ꯑꯦ
ꯌꯦꯡꯗꯦꯗ ꯑꯩꯗꯤ ꯌꯦꯡꯕ ꯍꯥꯏꯥꯏꯇꯦ
ꯑꯩ ꯌꯦꯡꯕ ꯌꯦꯡꯁꯤꯀꯣ ꯐꯦꯅꯥꯜꯇꯗꯤ
ꯌꯦꯡꯐꯝꯁꯨ ꯂꯩꯇꯦ ꯂꯩꯇꯦ ꯑꯩꯈꯣꯏꯗꯤ ꯌꯦꯡꯅꯤꯡꯉꯥꯏ ꯑꯩꯗꯤ ꯍꯩꯇꯦ
ꯁꯦꯝꯕꯤꯒꯦ
ꯀꯃꯥꯏꯅ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
ꯍꯥ
ꯅꯪ ꯌꯦꯡꯅꯤꯡꯉꯗꯤ ꯁꯦꯝꯕ ꯌꯥꯏꯕ ꯐꯣꯟꯗ
ꯑ ꯀꯃꯥꯏꯅ ꯁꯦꯝꯒꯗꯕꯅꯣ
ꯁꯦꯝꯒꯗꯕꯗꯣ ꯑꯦꯞꯁ ꯗꯥꯎꯟꯂꯣꯗ ꯇꯧꯒꯗꯕꯅꯦꯕ ꯐ꯭ꯔꯤꯅꯦꯕ
ꯑꯣ
ꯑꯗꯣ ꯑꯩꯗꯤ ꯐꯣꯟꯗꯒꯤꯡꯉ ꯑꯩꯒꯤ ꯐꯣꯟꯗꯒꯤ ꯌꯦꯡꯕꯅꯦꯀꯣ
ꯑꯗꯨꯗꯗꯤ ꯌꯥꯥꯏꯅꯦ
ꯍꯥ
ꯌꯦꯡꯅꯤꯡꯉꯦ ꯇꯜꯂꯦꯕ ꯀꯅꯥ ꯀꯅꯥꯅꯣ ꯉꯁꯤ ꯁꯥꯟꯅꯗꯣꯏꯗꯣ
ꯉꯁꯤꯁꯤ ꯅꯥꯒꯅꯤ ꯍꯣꯏ
ꯑꯗꯣ ꯀꯅꯥ ꯀꯅꯥꯒꯒ
ꯑꯩ ꯑ ꯌꯦꯡ ꯀꯒ ꯁꯣ ꯃꯔꯔ ꯌꯦꯡꯗꯦ ꯅꯪ ꯑꯥ ꯑꯩꯁꯨꯨꯝ ꯃꯥꯅ ꯇꯨꯝꯃꯤꯉꯩꯉꯥꯡꯗꯣ
ꯎꯝ ꯀꯩꯒꯤ ꯉꯟꯅ ꯇꯨꯝꯕꯅꯣ ꯍꯥ
ꯉꯁꯤ ꯉꯁꯤꯒꯤ ꯃꯦꯠꯁꯇꯣ
ꯑꯥ
ꯄꯦꯟꯒꯗꯖ ꯌꯦ
ꯑꯣ
ꯑꯗꯨꯒ ꯅꯣꯕꯣ ꯏꯒ ꯏꯟꯦꯅ ꯑꯗꯨꯒ ꯑ ꯑꯐꯇꯔ ꯇꯋꯦꯜ
ꯀꯗꯔ
ꯉꯁꯤꯒꯤꯗꯣ ꯄꯨꯡꯗꯣ ꯄꯨꯡ ꯇꯨꯦꯜꯐꯇ ꯏꯁꯄꯦꯟꯒ ꯕꯦꯜꯖꯤꯌꯝ ꯊꯣꯛꯀꯅꯤ ꯑꯗꯣ ꯅꯣꯔꯋꯦꯗꯨ ꯄꯨꯡ ꯀꯌꯥꯗꯔ ꯄꯨꯡ ꯑ ꯍꯌꯦꯡ ꯍꯌꯦꯡꯀꯣ ꯄꯨꯡ ꯊ꯭ꯔꯤꯒꯨꯝ ꯃꯖꯥ ꯏꯁꯄꯦꯟꯒ ꯑꯅꯔꯌꯥꯒ ꯏꯪꯂꯦꯟ ꯑꯥꯔꯖꯦꯟꯇꯤꯅꯥ ꯁ꯭ꯋꯤꯖꯔꯂꯦꯟ ꯑꯃꯨꯛ ꯊꯣꯛꯀꯅꯤ
ꯑꯌꯨꯛ ꯇꯔꯥ ꯅꯨꯡꯊꯤꯜꯗ
ꯑꯗꯣ ꯉꯁꯤꯗꯤ ꯁꯤꯃꯤ ꯁꯤꯃꯤ ꯁꯤꯃꯤ ꯁꯤꯃꯤ ꯊꯣꯛ ꯀꯀꯅꯦꯕ ꯁꯤꯦꯃꯤ ꯐꯥꯏꯅꯦꯜ ꯑꯗꯨꯝ ꯀꯛꯒꯅꯦꯕ
ꯑꯩꯈꯣꯏ ꯑꯩꯈꯣꯏꯒꯤ ꯍꯥꯟꯅꯦꯟꯗꯧ ꯃꯥ ꯑꯗꯨꯁꯅꯗ ꯑ
ꯍꯂꯦꯟ ꯑꯗꯨ ꯑꯩꯈꯣꯏꯒꯤꯗꯣ ꯑꯁꯤ ꯅꯨꯄꯥꯗꯣ ꯉ ꯉꯁꯤꯗꯣ ꯇꯨ ꯊ꯭ꯔꯤꯒꯨꯝꯕ ꯃꯇꯝꯗ ꯊꯣꯛꯀꯅꯤ ꯃꯥꯒꯤꯃꯦꯠꯁ
ꯑꯣ ꯇꯨ ꯊ꯭ꯔꯤ ꯍꯥꯏꯕꯗꯤ ꯑꯌꯨꯛ ꯇꯔꯥ ꯅꯨꯡꯊꯤꯤꯟꯗꯅꯣ
ꯍꯖꯤꯨ ꯇ ꯃꯟꯂꯦ ꯇꯨ ꯊ꯭ꯔꯤ ꯑꯦ ꯑꯦꯝ
ꯍꯥꯏꯌꯛ ꯑꯣ ꯑꯣ
ꯐꯔꯦ ꯐꯔꯦ ꯑꯗꯨꯗꯤ ꯌꯥꯝ ꯀꯨꯏꯅ ꯀꯔꯤꯅꯣ
ꯑꯣ ꯑꯗꯣ ꯑꯗꯨ ꯉꯁꯤ ꯀꯣ
ꯍꯣꯏ
ꯑꯥ ꯍꯌꯦꯡ ꯇꯨ ꯊꯥꯔꯇꯤꯗ ꯅꯣꯔꯋꯦ ꯊꯣꯛꯀꯅꯤ
ꯑꯣ ꯑꯗꯨꯗꯤ ꯅꯪꯗꯤ ꯌꯦꯡꯕ ꯇꯥꯔꯦꯅꯦꯀꯣ
ꯑ
ꯑꯗꯨꯗꯤ ꯅꯪꯗꯤ ꯌꯦꯡꯕ ꯇꯥꯔꯦꯕ ꯑꯗꯨꯗꯣ
ꯑꯥ ꯅꯪꯁꯨ ꯌꯦꯡꯒꯗꯕꯅꯤ
ꯑꯗꯨꯗ ꯌꯦꯡꯒ ꯇꯜꯦ
ꯁꯔ
ꯍꯡ ꯍꯥꯏꯥꯏꯇꯦ
ꯍꯥꯏꯌꯨꯅꯦ ꯍꯩꯒꯗꯕꯅꯤꯅꯦ ꯃꯤ ꯑꯣꯏꯕꯗꯤ ꯄꯨꯝꯅꯃꯛ ꯍꯩꯒꯗꯕꯅꯤꯅ
ꯏꯟꯇ꯭ꯔꯦꯁ ꯂꯩꯇꯕ ꯍꯥꯏꯇꯦ ꯑꯠꯇꯣ ꯄꯨꯡ ꯀꯌꯥꯗ ꯅꯪꯗꯤ ꯆꯥꯛ ꯊꯣꯡꯒꯅꯤ
ꯍꯧꯖꯤꯛꯇꯤ ꯄꯨꯡ ꯃꯔꯤ ꯀꯣ
ꯍꯣꯏ
ꯍ ꯑꯩꯗꯤ ꯊꯣꯡ ꯊ ꯊꯣꯡꯕꯗꯣ ꯌꯥꯏ ꯌꯥꯕ ꯃꯇꯝꯗ ꯑꯗꯨꯝ ꯐꯪꯒꯅꯤ
ꯑꯣꯝ
ꯅ ꯍꯣꯏꯗꯅꯤ
ꯑꯩꯗꯤ ꯑꯗꯨꯝ ꯊꯦꯡꯅ ꯊꯣꯡꯉꯅꯤꯗ ꯑꯩꯈꯣꯏ ꯏꯕꯥꯅꯤ ꯈꯛꯇꯅꯤꯅꯀꯣ ꯃꯇꯝ ꯀꯨꯏꯅ ꯂꯥꯎꯔꯔꯣꯏꯔ
ꯎꯝ
ꯑꯗꯨꯒꯤ ꯌꯥꯝꯅꯤ ꯌꯥꯝꯅꯗꯤ ꯊꯦꯡꯅꯔꯣꯏꯗꯕꯗꯣ ꯊꯦꯡꯅꯗꯤ ꯊꯣꯡꯉ ꯌꯥꯝ ꯉꯟꯅ ꯊꯣꯡꯉꯁꯨ ꯀꯩꯅꯣ ꯑ ꯏꯪꯕꯅꯤꯅ
ꯏ ꯀꯠꯇꯥꯔꯒ
ꯑ ꯍꯥ
ꯏ ꯑꯩꯈꯣꯏꯒꯤꯐꯝ ꯃꯐꯝꯗꯨꯗꯤ ꯑ ꯅꯨꯡꯁꯥ ꯁ꯭ꯋꯥꯕꯤꯀ
ꯑꯩꯈꯣꯏ ꯈꯪꯕ ꯃꯇꯝ
ꯅꯈꯣꯏ ꯏꯝꯐꯥꯜꯗꯨꯗꯤ ꯀꯣ
ꯍꯣꯏ
ꯁꯥ ꯁꯥꯕꯒꯤ ꯆꯥꯛ ꯊꯣꯡꯕꯗꯣ ꯉꯅ ꯊꯣꯡꯂꯗꯤ ꯆꯠꯇꯣ ꯄꯣꯜꯏꯅꯦꯕ ꯊꯣꯡꯕꯗꯣ ꯍꯗꯤꯒꯗ
ꯑ